ꯑꯣ ꯈ ꯑꯩ ꯂꯣꯏꯔꯦꯍꯦ ꯆꯥꯛ ꯆꯥꯕ ꯂꯣꯏꯕ꯭ꯔꯣ
ꯆꯥꯛꯄꯨꯗꯤ ꯆꯥꯔꯦ ꯅꯪꯗꯤ
ꯂꯣꯏꯔꯦ ꯍꯧꯖꯤꯛꯅ ꯏꯔꯨꯕ ꯂꯣꯏꯔꯒ ꯐꯃꯨꯡꯗ
ꯐꯥꯎ ꯑ ꯇꯝ꯭ꯔꯒ ꯍꯧꯖꯤꯛꯇꯤ
ꯅꯪꯕꯨ ꯍꯧꯖꯤꯛ ꯇꯨꯝꯃꯕꯣꯅꯦ
ꯇꯗ ꯑꯩ ꯆꯩꯔꯥꯎ ꯆꯤꯡ ꯀꯥꯕꯒꯤꯀꯣ ꯌꯥꯝ ꯋꯥꯏ ꯑꯩꯒꯤ ꯈꯣꯡꯁꯦ ꯑꯗꯨꯒꯤ ꯇꯨꯝꯗꯤ ꯇꯨꯝꯔꯣꯏ ꯕꯣꯛ ꯌꯦꯡꯒꯅꯤ ꯉꯁꯤꯗꯤ
ꯌꯥꯔꯦ ꯌꯥꯔꯦ ꯔꯅ
ꯎꯝ
ꯀꯅꯥꯕꯨ ꯀꯅꯥ ꯁꯞꯄꯣꯔꯠ ꯇꯧꯔꯤꯒꯦꯅꯦ ꯁꯤ ꯑꯦ ꯍꯂꯦꯟ ꯀꯣ
ꯎꯝ ꯅꯣꯔꯋꯦ ꯅꯣꯔꯋꯦꯗ ꯆꯠꯀꯅꯤ ꯑꯁ ꯑꯩ ꯏꯃꯥꯟꯅꯕꯤꯅ ꯁꯄꯦ ꯁꯄꯦꯟꯒ ꯭ꯔꯖꯤꯜꯒꯔ ꯕ꯭ꯔꯥꯖꯤꯜꯒ ꯏꯁꯄꯦꯟ ꯑꯥ ꯕ꯭ꯔꯥꯖꯤꯜꯒ ꯅꯣꯔꯋꯦ ꯑꯩ ꯏꯃꯥꯟꯅꯕꯤꯗꯤ ꯕ꯭ꯔꯥꯖꯤꯜ ꯑꯣꯏꯔꯅꯤ ꯈꯪꯉꯤ ꯑꯣꯄꯨꯅꯦ ꯂꯩꯥꯏꯔꯅꯤ ꯌꯦꯡꯕ ꯅꯨꯡꯉꯥꯏꯔꯅꯤ
ꯑꯩꯗꯤ ꯕ꯭ꯔꯖꯤꯜ ꯅ ꯏꯗꯤ ꯄꯔꯇꯦꯈꯣꯏꯗꯤꯦ
ꯀꯔꯤꯒꯦ
ꯑꯩꯒꯤ ꯑꯥꯏꯗꯥꯜ ꯂꯩꯕꯅꯤꯅꯀꯣ
ꯑꯥ
ꯐꯂꯥꯏꯇ꯭ꯔꯦ
ꯎꯝ
ꯀꯩ ꯃꯊꯦꯜꯅ ꯇꯧꯔꯒꯦ
ꯑꯁꯤ ꯈꯥꯃꯦꯟꯒ ꯑꯥꯂꯨ ꯑꯗꯨꯒ ꯊꯥꯡꯖꯤꯡꯒꯤ ꯆꯠꯅꯤ ꯆꯔ
ꯑ
ꯃꯣꯔꯣꯒ ꯄꯦꯠ ꯂꯒꯥ ꯅ ꯁꯃꯟ ꯃꯅꯀꯣ ꯑꯩꯅ ꯁꯦꯝꯕꯅꯦꯕ ꯁꯃꯥꯟꯗꯨꯅ ꯂꯣꯏꯔꯦ ꯑꯩꯗꯤ
ꯍꯥꯥꯎꯕ꯭ꯔꯥꯅꯦ ꯍꯥꯎꯗꯣ ꯃꯥꯥꯟꯗ꯭ꯔꯦꯗ ꯅꯪꯒꯤ ꯍꯥꯎ ꯍꯥꯎꯇ
ꯀꯥꯏꯕ ꯐꯖꯅ ꯇꯥꯖꯦ
ꯑꯩꯥꯟ ꯁꯀꯣ ꯇꯥꯎꯕꯒꯤꯀꯣ ꯍꯥꯏꯗꯤ ꯕ꯭ꯂꯦꯡꯀꯦꯠ ꯃꯈꯥꯗ ꯂꯩꯦ
ꯏꯅ ꯃ ꯍꯧꯖꯤ ꯅ ꯋꯥꯔꯁꯤ ꯅꯅꯨꯡ ꯋꯥꯔꯁꯦꯅꯦ
ꯑꯦꯕ
ꯅ ꯅꯥꯏ
ꯀꯩ ꯍꯥꯏꯕꯅꯣ ꯇꯥꯗꯦ ꯅꯋꯥꯛ ꯅꯨꯡꯉꯥꯏꯇꯦ ꯍꯧꯖꯤꯛ
ꯁꯦꯛ
ꯅꯪꯒꯦꯔꯥ ꯍꯥꯏꯒꯦꯔꯥ ꯈꯪꯗꯦ
ꯎꯝ
ꯑ ꯑꯃꯨꯛ ꯑꯃꯨꯛ ꯇꯥꯏꯔꯦ ꯑꯃꯨꯛ ꯇꯥꯔꯦ ꯎꯝ ꯍꯧꯖꯤꯛꯛꯇꯤ ꯇꯥꯔꯦ
ꯎꯝ ꯐꯖꯥꯅ ꯇꯥꯔꯤꯁꯤꯗꯤ
ꯐ ꯍꯥꯏꯗꯅ ꯍꯥꯏꯕ
ꯎꯝ ꯕ꯭ꯂꯦꯡꯀꯦꯠꯀꯤ ꯃꯈꯥꯗ ꯂꯥꯛꯏ ꯍꯥꯏꯕꯅꯤꯗ ꯃꯥꯒꯤꯦ ꯃꯈꯨꯀꯣꯟꯟ ꯇꯥꯕꯒꯦꯀꯣ
ꯕ꯭ꯂꯦꯡꯀꯦꯠ ꯍꯥꯏꯕꯗꯣ
ꯎꯝ
ꯎꯝ ꯃꯩꯇꯩꯂꯣꯟꯗ ꯍꯥꯏꯔꯗꯤꯀꯣ ꯐꯩꯁꯨ ꯐꯩꯅꯤ ꯄꯤꯖ ꯭ꯂ ꯎꯝ
ꯎꯝ
ꯍꯧꯁꯨꯛ ꯃꯈꯥꯗ ꯑꯗꯨꯝ ꯋꯥꯔꯤꯁꯅꯥ ꯂꯩꯔꯦ ꯍꯥꯏꯕꯗꯨꯅ ꯑꯗꯨꯃꯥꯏ ꯍꯥꯏꯔꯦ ꯐꯤꯖꯨꯞ ꯍꯖꯞ
ꯐꯩꯖꯠ ꯍꯥꯏꯕꯅꯦ ꯕ꯭ꯂꯦꯡꯀꯦꯠ ꯑꯁꯤ ꯑ ꯕ꯭ꯂꯀꯦꯠ ꯍꯥꯦ
ꯂꯥꯏ
ꯎ ꯎꯝ
ꯣ ꯍꯥꯏꯔꯗꯤ ꯌꯥꯔꯔꯣꯏꯕ
ꯀꯩꯒꯤ ꯌꯥꯔꯣꯏꯗꯧꯕ ꯌꯥꯅꯤꯅ
ꯍ
ꯅꯪ ꯃꯄꯥꯥꯟ ꯆꯠꯂꯣ ꯑꯗꯨꯗꯤ
ꯍꯥꯥ
ꯐꯩꯖꯣ ꯃꯈꯥꯗ ꯂꯩꯕꯗ ꯅꯪ ꯐꯩꯖꯣꯝ ꯃꯈꯥꯗ ꯂꯩꯕꯗ ꯅꯪ ꯋꯥꯗꯣꯏꯣ
ꯋꯥ ꯑꯦꯦ ꯋꯥ ꯁ ꯄꯥꯏ ꯂꯩꯇꯅ ꯐꯦꯟ ꯐꯦꯟ ꯀꯣꯣꯟꯁꯨ ꯀꯌꯥꯝ ꯍ ꯆꯠꯅꯤꯡꯗꯦ ꯘꯔꯤ ꯃꯈꯨ ꯀꯣꯟ ꯅꯥꯏꯔꯅꯤꯄꯥꯟꯊꯣꯛꯔꯁꯨ ꯑꯁ ꯅꯪꯗꯤꯀꯣ ꯅꯪꯦ ꯃꯥꯏꯅꯠꯇꯦ
ꯇꯔꯦ
ꯑꯃ ꯆꯥꯔꯒ ꯂ ꯏꯅꯤ ꯀꯣ ꯑꯣꯏꯁꯦ
ꯍ
ꯃꯈꯣꯟ ꯇꯥꯕ꯭ꯔꯅꯦ꯫
ꯍꯣꯏꯅꯦ ꯒꯥꯔꯤ ꯆꯥꯕ ꯆꯞ ꯆꯞ꯫
ꯑꯗꯨꯝ ꯍꯩꯅꯕꯤ ꯍꯩꯅꯕꯤꯅꯤꯅ ꯁꯤꯗꯤ ꯑꯗꯨꯝ ꯆꯞ ꯆꯞ ꯆ ꯆꯞ ꯇꯧꯗ ꯍꯩꯅꯕꯤꯅꯤꯁꯤꯗꯤ꯫
ꯍꯪꯉꯤꯕ ꯅꯪꯅ ꯆꯥꯕꯗꯣ꯫ ꯆꯔꯨꯅꯣꯍꯦ꯫
ꯑꯥ꯫
ꯍꯛꯆꯥꯡꯒꯤ ꯑꯗꯨꯒꯨꯝꯕꯗꯨ ꯆꯥꯔꯅꯨꯍꯦ꯫
ꯍꯣꯏ ꯅꯣꯡ ꯐꯥꯗꯣꯛꯅꯤꯅ ꯑꯗꯨꯕꯨꯗꯤ꯫
ꯎꯝ ꯍꯩꯍꯥ ꯀꯩ ꯃꯊꯦꯜ ꯆꯥꯔꯦ ꯅꯪꯗꯤ꯫ ꯄꯌꯦ ꯃꯊꯦꯜꯅꯣ
ꯉꯁꯤꯁꯦ ꯕ꯭ꯔꯤꯟꯖꯜꯗ ꯑꯥ ꯈꯥꯃꯦꯟ ꯑꯈꯥꯕꯗꯣ꯫
ꯎꯝ꯫
ꯈꯥꯃꯦꯟ ꯑꯈꯥꯕꯗꯣ ꯑꯣꯏꯅ ꯇꯧꯔꯦ ꯉꯁꯤꯗꯤ꯫
꯭ꯕ꯭ꯔꯤꯟꯖꯜꯒ ꯈꯥꯃꯦꯟ ꯑꯈꯥꯕ ꯑꯣꯏ ꯅꯣꯏ ꯑꯗꯨꯝ ꯆꯥꯕ꯭ꯔꯥ꯫
ꯎꯝ
ꯑꯩꯗꯤ ꯉꯁꯤ ꯈꯛꯇ ꯈꯪꯉꯤꯗ꯫
ꯈꯥꯃꯦꯟ ꯑꯈꯥꯕꯗ ꯈꯪꯕ꯭ꯔꯣ꯫
ꯈꯪꯡꯉꯤꯅꯦ ꯈꯪꯡꯉꯤꯅꯦ ꯈꯃꯦꯟ ꯑꯈꯥ ꯑ ꯑꯈꯥꯕꯒ ꯕ꯭ꯔꯤꯟꯖꯥꯜ ꯆꯥꯏ ꯍꯥꯏꯁꯤꯅꯤ꯫ ꯑꯩꯗꯤ ꯉꯁꯤ ꯈꯛꯇ ꯈꯪꯉꯤ꯫
ꯍꯥꯥ ꯀꯩꯗꯣ꯫ ꯃꯩꯇꯩꯂꯣꯟꯗꯤ ꯍꯥꯏꯕ ꯍꯩꯇꯕꯒꯨꯝ ꯃꯅꯥ ꯑꯃꯗꯣ ꯑꯁ ꯃꯅꯝ ꯅꯨꯡꯁꯤꯕꯗꯣ꯫ ꯑꯩꯈꯣꯏꯅ ꯑꯩꯈꯣꯏ ꯑꯩꯈꯣꯏꯅꯗꯤ ꯒꯟ ꯃꯆꯦꯡ ꯀꯧꯕꯗꯣ꯫
ꯍꯣꯏ ꯈꯪꯉꯦ ꯈꯪꯉꯦ꯫ ꯍꯥꯎꯔꯅꯤ ꯑꯣ ꯑꯁ ꯍꯥꯎꯔꯅꯤ꯫ ꯂꯑꯣ ꯑꯔꯤꯗ ꯑꯔꯤꯎ ꯑꯔꯤꯗꯒꯤ ꯑꯥ ꯂꯥꯎꯗꯒꯤ ꯄꯨꯔꯥ ꯀꯨꯔꯥ
ꯅꯠꯇꯦ ꯍꯦ ꯍꯥ ꯏꯃꯥꯟ ꯏꯃꯥꯟꯅꯈꯣꯏꯗ ꯄꯤꯕꯅꯤꯗ꯫
ꯅꯪꯪꯗꯤ ꯅꯣꯛ ꯅꯣꯛꯅꯤꯡꯉꯥꯏ ꯔꯦꯗꯤꯗ ꯂꯩꯔꯤ ꯅꯪꯗꯤ꯫
ꯏꯁ ꯅꯠ ꯅꯠ ꯅꯠꯇꯦꯗ ꯫
ꯎꯝ
ꯅꯪꯒꯤ ꯋꯥꯉꯥꯡꯁ ꯋꯥꯉꯥꯡꯗ ꯅꯣꯛꯅꯤꯡꯕ꯫
ꯎꯝ ꯑꯩ ꯑꯩꯉꯣꯟꯗꯗꯤꯀꯣ ꯎꯝ ꯈꯥꯃꯦꯟ ꯑꯈꯥꯕꯒ ꯁꯧꯒ꯭ꯔꯤꯗꯣ ꯍꯥꯎꯋꯦ꯫
ꯑ ꯍ
ꯖꯤꯟꯖꯔ ꯊꯝꯕꯗꯣ ꯍꯦꯟꯅ ꯍꯥꯎꯋꯤ꯫
ꯖꯤꯟꯖꯔ ꯅꯪ ꯃꯩꯇꯩ ꯂꯣꯟꯗ ꯈꯪꯕ꯭ꯔꯣ꯫
ꯍꯨꯝꯝ
ꯃꯩꯇꯩꯂꯣꯟꯗꯅ ꯁꯤꯡ꯫
ꯎ ꯑꯁ ꯅꯪꯁꯦ ꯌꯥꯝ ꯇꯥꯛꯄꯤꯌꯨꯒꯦ ꯑꯩ ꯂꯣꯏ ꯀꯥꯎꯔꯤꯅꯤꯀꯣ
ꯑꯩ ꯀꯣꯛꯁꯦ ꯌꯥꯗꯕꯅꯦ ꯑꯩꯗꯤ
ꯑꯩꯅ ꯑꯩꯅ ꯑꯩꯅ ꯅꯪꯉꯣꯟꯗ ꯇꯥꯛꯏꯁꯦ ꯅ ꯅꯪ ꯈꯪꯅꯕꯒꯤꯅꯦ
ꯎꯝ ꯁꯤ ꯍ ꯌꯥꯝ ꯍꯥꯏꯥꯏꯀꯣ ꯅꯪꯗꯤ ꯃꯤ ꯑꯃꯅꯀꯣ ꯎꯝ ꯑꯩ ꯃꯩꯇꯩꯂꯣꯟ ꯉꯥꯡꯕꯁꯦ ꯂꯦꯡꯃꯥꯏꯅ ꯍꯥꯏꯕ ꯃꯥꯜꯂꯤ ꯆꯦꯡꯋꯥꯏꯁꯤꯡꯅ ꯍꯥꯏꯕꯗꯣ ꯑꯦꯛꯁꯦꯟꯗꯣ ꯃꯥꯂ ꯍꯥꯏꯔꯑꯦ ꯃꯤ ꯏꯃꯥꯅ
ꯍꯣꯏꯣꯏ ꯃꯥꯜꯂꯅ ꯃꯥꯂꯅ ꯅꯪꯗꯤ
ꯃꯁ ꯊ ꯀꯣ ꯎꯝ
ꯑ ꯅꯪꯁꯨ ꯆꯤꯡꯃꯤꯅꯦ ꯍꯥꯏꯕ ꯈꯪꯉꯤ
ꯑꯁ ꯀꯥꯏꯗ ꯂꯋꯥꯏꯗꯒꯤ ꯂꯥꯛꯄꯅꯤꯅꯀꯣ ꯑꯩꯗꯤ
ꯍ
ꯑ ꯅꯪ ꯆꯤꯡ ꯇꯑ ꯈꯥꯉꯤꯀꯣ
ꯎꯝ
ꯎꯝ ꯇꯃꯦꯦꯡꯡꯂꯣꯡꯗꯤ ꯑ ꯇꯃꯦꯡꯂꯣꯡꯗꯗꯤ ꯅꯪ ꯆꯠꯈ꯭ꯔꯥꯕꯣ
ꯑꯗꯨꯝ ꯇꯣꯏꯅ ꯆꯠꯂꯤꯗꯅꯈꯣꯏꯗꯤ
ꯎꯝ ꯑꯣꯔꯦꯟꯖ ꯐꯦꯁꯇꯤꯚꯦꯜ ꯆꯠꯄ꯭ꯔꯥ
ꯎꯝ ꯂꯥꯁꯌꯥ ꯂꯥꯁꯌꯥ ꯀꯔꯦ
ꯑꯣꯁꯔ ꯑꯥ ꯑ ꯅꯨꯃꯤꯠ ꯂꯣꯏꯅꯃꯛ ꯆꯠꯄ꯭ꯔꯥ
ꯑ
ꯑꯗꯨ ꯅꯠꯇ꯭ꯔꯒ ꯅꯨꯃꯤꯠ ꯂꯥꯁ ꯗꯦ ꯎꯝ
ꯍꯣꯂꯣꯥꯏ ꯀ ꯐ
ꯎꯝ ꯀꯅꯥ ꯀꯅꯥꯒ ꯆꯠꯄ꯭ꯔꯣ
ꯃ ꯄ
ꯊꯋꯥꯏ ꯑꯇꯣꯞꯄꯗ ꯆꯠꯄ꯭ꯔꯥ ꯅꯪꯁꯦ ꯅꯠꯇꯦꯦꯟꯁꯁ ꯆꯗ ꯆꯠꯄ ꯀꯥꯟꯗꯀꯣ ꯅꯨꯄꯥꯁꯤꯡꯗꯤ ꯑꯃꯥꯗꯣ ꯇꯧꯔꯒ ꯆꯠꯄꯅꯤꯅ
ꯎꯝ
ꯃꯦꯃꯦꯡꯂꯣꯡꯒꯤ ꯎꯝ ꯐꯦꯇ ꯑꯣꯣꯔꯦꯟ ꯐꯦꯁꯇꯤꯚꯦꯜꯁꯦ
ꯑ
ꯎꯝ ꯌꯨ ꯊꯥꯛꯄ ꯐꯦꯁꯇꯤꯚꯦꯜ ꯑꯣꯏꯈ꯭ꯔꯦ ꯃꯤꯁꯤꯡꯅ ꯍꯥꯏꯕꯅꯦꯀꯣ ꯅꯨꯄꯥꯁꯤꯡꯗꯣ ꯑ ꯂꯣꯏꯅꯃꯛ ꯇꯥꯎꯕꯅꯦ ꯉꯨ ꯊꯥꯡꯕꯗꯣ
ꯎꯝ ꯑꯦꯁ ꯑꯩꯣꯏꯅꯈꯣꯏꯅ ꯑꯩꯅ ꯀꯥꯔꯛꯄꯁꯨ ꯀꯥꯟꯅꯁꯨ ꯑꯦꯁ ꯑꯗꯨꯝ ꯈꯪꯉꯤꯗ
ꯀꯥꯉꯤ ꯍꯥꯏꯔꯒ ꯄꯥꯕꯅꯤꯔ
ꯑꯩꯅ ꯀꯥꯔꯛꯄꯗ ꯗꯦꯠ ꯑꯦꯠꯇꯤꯟ ꯑꯦꯠꯇꯤꯟꯇꯤ ꯅꯩꯅ ꯀꯥꯔꯛꯄꯗꯣ
ꯑꯣ
ꯁꯦꯚꯦꯟꯇꯤꯟꯗꯤ ꯀꯥ ꯀꯥꯔꯦ ꯑꯩꯠꯇꯤꯟꯗꯒꯤ ꯑꯦꯁ ꯑꯦ ꯑꯦꯠꯇꯤꯟꯗꯤ ꯈꯪꯗ꯭ꯔꯦꯗ ꯆꯠꯐꯝ ꯈꯪꯗ꯭ꯔꯦ ꯑꯦꯇꯦꯟꯗꯦꯟꯗꯤ
ꯎꯝ
ꯑꯗꯨꯝ ꯍꯥꯏꯕꯕꯨ ꯉꯥꯎꯃꯟꯕꯒꯤ ꯇꯠꯄ ꯈꯪꯗ꯭ꯔꯦ
ꯎꯝ
ꯏꯃꯥ ꯂꯣꯏꯅ ꯏꯃꯥꯟꯅꯕ ꯑꯩꯈꯣꯏꯁꯨ ꯂꯣꯏꯅ ꯀꯣ ꯂꯣꯏ ꯉꯥꯎꯔꯦ ꯑꯗꯨꯗꯤ ꯆꯠꯐꯝ ꯈꯪꯗ꯭ꯔꯦ ꯀꯥꯏ ꯀꯥꯏ ꯆꯠꯂꯅꯣꯁꯨ ꯈꯪꯗ꯭ꯔꯦ ꯑꯗꯨꯝ ꯔꯥꯖꯗ ꯇꯨꯝꯃ ꯂꯩꯔꯦ ꯐꯃꯨꯡꯗ
ꯍ
ꯑꯗꯨꯗꯒꯤ ꯑꯗꯨꯗꯒꯤꯗꯤ ꯇꯣꯛꯈ꯭ꯔꯦꯗ ꯌꯨ ꯊꯛꯄ
ꯆ ꯅꯨꯡꯉꯥꯏ ꯅꯨꯡꯉꯥꯏꯕ ꯈꯪꯈ꯭ꯔꯣꯏ ꯅꯣꯏ ꯊꯥꯛꯑꯗꯤ ꯒꯦꯟꯗꯣ ꯅꯣꯏ